ꯑꯥ ꯇꯥꯕ꯭ꯔꯣ ꯑꯣ ꯑꯣ ꯑꯗꯨ ꯑꯩꯒꯤ ꯕꯦꯛꯒ꯭ꯔꯥꯎꯟ ꯂꯏꯁ ꯂꯥꯛꯄ꯭ꯔꯥ
ꯍꯥꯥ
ꯑꯩꯒꯤ ꯕꯦꯛꯒ꯭ꯔꯥꯎꯟ ꯅꯣꯏꯁ ꯂꯥꯛꯄ꯭ꯔꯥ
ꯍꯣꯏ
ꯑꯣ ꯑꯗꯨꯗꯤ ꯉꯥꯏꯌꯣꯀꯣ
ꯑ
ꯅꯪ ꯇꯨꯝꯅꯤꯡꯈ꯭ꯔꯕ ꯃꯥꯜꯂꯦꯅꯦ ꯉꯁꯤ
ꯑ ꯇꯨꯝꯗꯤ ꯇꯨꯝꯅꯤꯡꯗ꯭ꯔꯤꯗ ꯑꯩꯗꯤ ꯑꯩꯒꯤ ꯃꯈꯣꯟꯗꯤ ꯑꯗꯨꯝ ꯇꯣꯕꯅꯤꯗ
ꯑꯣ ꯎꯝ ꯑꯗꯨ ꯑꯗꯨꯣꯝ ꯅꯤꯡꯗ꯭ꯔꯤ
ꯑꯥ
ꯎꯝ ꯑꯗꯨꯗꯤ ꯍꯧꯒ ꯁꯦ ꯎꯠꯕꯣꯜ ꯌꯦꯡꯅꯒ ꯂꯩꯌꯦꯅꯦ ꯑꯁꯤꯗ ꯃꯤ ꯂꯣꯏꯅꯃꯛ ꯑꯩꯈꯣꯏ ꯉꯁꯤ ꯐꯥꯏꯅꯦꯜ ꯂꯩꯕꯗꯣ ꯑꯗꯨ ꯌꯦꯡꯒ ꯂꯩꯌꯦꯦ ꯄꯨꯡ ꯇꯔꯥ ꯃꯈꯥꯏꯗꯀꯣ ꯑ ꯄꯨꯡ ꯀꯔꯤꯅꯣ ꯅꯥꯏꯟ ꯊꯥꯔꯇꯤꯗꯀꯣ
ꯑꯥ
ꯑꯗꯨꯒꯒ ꯏꯆꯦꯒ ꯏꯆꯦꯒ ꯁꯤ ꯑꯪꯀꯜꯒ ꯀꯣ ꯍꯧꯖꯤꯛꯇ ꯂꯥꯛꯑꯦ ꯃꯣꯏꯁꯦ ꯏꯚꯅꯤꯡꯗ ꯃꯤ ꯀꯁꯇꯃꯔ ꯂꯥꯛꯄꯒꯤꯀꯣ ꯈꯔ ꯊꯦꯡꯈ꯭ꯔꯕ ꯑꯁꯤ ꯑꯄꯥꯎꯒꯤ ꯅꯝꯕꯔꯅꯦ
ꯑꯥ ꯑꯩꯗꯤ ꯑꯦꯄꯥꯎꯒꯤ ꯅꯝꯕꯔꯗꯣ ꯉꯁꯤꯅ ꯈꯪꯂꯤꯕꯅꯦ
ꯑꯣ ꯁꯤ
ꯁꯨ ꯍꯧꯖꯤꯛ ꯍꯧꯖꯤꯛ ꯑꯗꯨꯝ ꯂꯩꯌꯦꯀꯣ
ꯍꯣꯏ ꯂꯩ ꯃꯥ
ꯊꯕ ꯍꯣꯏ ꯑꯗꯨ ꯗꯨꯀꯥꯟ ꯗꯨꯀꯥꯟꯁꯨ ꯃꯥꯅ ꯊꯕꯛ ꯌꯥꯝꯅ ꯏ ꯌꯥꯝꯕꯅ ꯃꯥꯅ ꯇꯧꯕ꯭ꯔꯥ
ꯑ ꯅꯠꯇꯦꯗ ꯃꯥꯁꯦ ꯍꯦꯔ ꯍꯦꯔ ꯁꯝꯒꯤꯀꯣ
ꯍꯣꯏ
ꯁꯝꯒꯤ ꯃꯥꯅ ꯂꯣꯏꯅ ꯇꯧꯋꯦ ꯍꯣꯏ ꯑꯗꯨ ꯏꯆꯦꯅꯗꯤ ꯐ꯭ꯔꯦꯁ ꯈꯣꯏꯒꯤ ꯂꯣꯏꯅ ꯇꯧꯕ ꯃꯣꯏꯒꯤ ꯊꯕꯛꯁꯦ ꯇꯣꯉꯥꯟ ꯇꯣꯉꯥꯟꯕꯒꯤ
ꯑꯥ
ꯃꯣꯏ
ꯑꯥ ꯑꯥ ꯑꯗꯨꯗꯤ ꯐꯩꯌꯦꯅ
ꯍꯣꯏ ꯐꯩꯗ ꯁꯤꯅꯤꯁꯨꯀꯣ ꯐꯖꯅ ꯊꯕꯛ ꯇꯧꯕ ꯃꯥꯜꯂꯦꯗ ꯄꯩꯁꯥ ꯈꯔ ꯈꯔꯗꯤ ꯑꯗꯨꯝ ꯂꯥꯛꯄ ꯃꯥꯜꯂꯦ
ꯑꯥ ꯍꯣꯏ ꯍꯣꯏ ꯑꯗꯨ ꯅꯨꯡꯉꯥꯏꯌꯦ
ꯎꯝ ꯅꯨꯡꯉꯥꯏꯌꯦ ꯍꯥꯏꯕ ꯇꯥꯔꯦ
ꯌꯨꯝꯅ ꯗꯨꯀꯥꯟ ꯆꯠꯄꯁꯤ ꯃꯤꯅꯤꯠ ꯀꯌꯥꯒꯨꯝꯕ ꯆꯠꯄ꯭ꯔꯣ
ꯃꯤꯅꯤꯠ ꯃꯉꯥꯁꯨ ꯁꯨꯔꯣꯏꯗ ꯑꯥ ꯑꯁꯤꯗꯅꯤꯗ ꯑꯩꯈꯣꯏ ꯅꯪ ꯑꯩꯈꯣꯏ ꯂꯩꯐꯝꯗ ꯑꯣꯇꯣꯁꯇꯩ ꯁꯪ ꯈꯪꯕ꯭ꯔꯣ
ꯑ ꯍꯣꯏ ꯍꯣꯏ ꯈꯥꯉꯦ
ꯑꯥ ꯑꯗꯨ ꯑꯗꯨ ꯌꯧꯗ꯭ꯔꯤꯉꯩꯗꯅꯤ ꯃꯤꯅꯤꯠ ꯑꯍꯨꯝ ꯃꯔꯤꯒꯨꯝꯕꯅꯤꯗ ꯀꯡ ꯆꯜꯂꯦꯗꯤꯀꯣ
ꯎꯝ ꯎꯝ ꯑꯗꯨ ꯅꯨꯡꯉꯥꯏꯌꯦ ꯑꯗꯨꯗꯤ
ꯍꯣꯏ ꯃꯣꯏꯒꯤ ꯂꯩꯐꯝꯁꯦ ꯃꯣꯏꯒꯤ ꯗꯨꯀꯥꯟꯁꯦ ꯅꯨꯡꯉꯥꯏꯌꯦ ꯌꯨꯝ ꯂꯥꯞꯇꯕꯒꯤꯀꯣ
ꯍꯣꯏ ꯅꯨꯡꯉꯥꯏꯌꯦ ꯅꯨꯡꯉꯥꯏꯌꯦ ꯑꯗꯨꯗꯤ ꯒꯥꯔꯤ ꯒꯥꯔꯤ ꯊꯥꯎ ꯒꯤꯗꯃꯒ ꯄꯩꯁꯥ ꯆꯠꯇ꯭ꯔꯁꯨꯨꯏ ꯌꯥ
ꯑ ꯄꯩ ꯁꯥ ꯆ ꯇꯍ ꯃꯁꯦ
ꯀ
ꯄꯩꯁꯥ ꯆ ꯑꯁꯤ ꯒꯥꯔꯤꯒꯨꯝꯕ ꯂꯩꯇꯦ ꯎꯝ ꯇꯥꯏꯀꯣ
ꯀ ꯍꯥꯏꯔꯤ ꯌꯥ ꯇꯀꯣ
ꯍꯦ ꯇꯥꯏ ꯅꯪꯒꯤ ꯃꯈꯣꯟ
ꯍꯥꯎꯒ ꯍꯁ ꯍꯁꯨꯨꯨꯔꯕ ꯀꯦꯗꯗꯅꯤ
ꯆ ꯇꯥꯏ ꯇꯥꯏ ꯏꯁꯆꯦ ꯇꯥꯕ꯭ꯔꯣ
ꯑꯣ ꯑꯩꯅ ꯈꯔ ꯇꯥꯗ꯭ꯔꯕꯣ ꯑꯁꯤ ꯅꯦꯋꯡꯅꯔꯥ ꯃꯥꯒꯤ
ꯑꯩ ꯂꯩꯕꯅꯦ ꯑꯩꯗꯤ ꯂꯣꯏꯅꯃꯛ ꯇꯥꯏ ꯅꯪꯒꯤ ꯃꯈꯣꯟꯗꯣ
ꯑꯣꯥꯎ ꯑꯦ ꯑꯗꯨ ꯑꯩꯗꯤ ꯇꯥꯗ꯭ꯔꯕꯒꯤ ꯀꯔꯤ ꯇꯧꯕ꯭ꯔꯥ ꯍꯥꯏꯅ ꯂꯩꯕꯅꯦ
ꯎꯝ ꯅꯪꯁꯦ ꯑꯗꯨꯃꯥꯏꯅ ꯇꯧꯕ ꯌꯥꯗꯦꯅꯦ
ꯅꯪꯒꯤ ꯕꯦꯛꯒ꯭ꯔꯥꯎꯟꯗ ꯀꯔꯤ ꯀꯔꯤ ꯍꯥꯏꯕ ꯌꯥꯗꯤꯅꯦ ꯅꯪꯁꯦ
ꯑ ꯑꯗ ꯎꯝ ꯍꯧꯖꯤꯛ ꯍꯧꯖꯤꯀꯥꯟꯁꯦ ꯅꯣꯏꯔꯣꯝꯗꯗꯤ ꯁꯥꯕ꯭ꯔꯣ
ꯌꯥꯝ ꯁꯥꯏꯗ ꯉꯁꯤ ꯉꯥꯛꯇ ꯅꯣꯡ ꯆꯨꯑꯦ ꯉꯁꯤ ꯀꯣ ꯍꯧꯖꯤꯛ ꯏꯚꯤꯅꯤꯡꯗꯀꯣ
ꯑꯣ ꯑꯣ
ꯅꯠꯇ꯭ꯔꯗꯤ ꯑꯁ ꯑꯩ ꯂꯥꯛꯄ ꯀꯥꯟꯗ ꯅꯣꯡꯁꯨ ꯆꯨꯗꯦꯅꯦ
ꯑꯣ ꯑꯗꯨꯗꯤ ꯁꯥꯔꯝꯒꯅꯤꯀꯣ
ꯌꯥꯝ ꯁꯥꯕꯅꯦ ꯐꯦꯟꯒꯤ ꯃꯅꯥꯛ ꯂꯩꯕꯅꯦ ꯐꯦꯟ ꯊꯝꯗ꯭ꯔꯗꯤ ꯑꯁ
ꯑꯩꯗꯤ ꯑꯩ ꯑꯩꯈꯣꯏꯔꯣꯝꯗ ꯅꯨꯡ ꯆꯨꯕꯒꯤ ꯅꯨꯡ ꯑꯗꯨꯝ ꯀꯟꯅ ꯆꯨꯕꯒꯤ ꯅꯣꯏꯔꯣꯝꯗ ꯇꯝꯄꯥꯛ ꯅꯣꯡ ꯀꯥꯟꯅ ꯆꯨꯔꯗꯤ ꯍꯥꯏꯅ ꯀꯤꯔꯒ ꯅꯣꯏꯕꯨ ꯈꯜꯂꯒ ꯂꯩꯕꯅꯤ
ꯑꯁ ꯌꯥꯏꯌꯦ ꯁꯤꯗꯤ ꯅꯣꯡ ꯆꯨꯗꯦ
ꯑꯥ
ꯐꯖꯅ ꯋꯦꯗꯔꯁꯦ ꯐꯖꯃꯥꯟꯈ꯭ꯔꯦꯗ
ꯑꯥ ꯑꯗꯨꯗꯤ ꯅꯨꯡꯉꯥꯏꯌꯦ ꯑꯩꯈꯣꯏꯒ ꯑꯩꯅ ꯈꯟꯕꯒ ꯑꯗꯨꯗꯤ ꯇꯣꯡꯉꯜꯂꯦ ꯑꯗꯨꯅ ꯐꯔꯦꯗ
ꯍꯣꯏ ꯍꯣꯏ ꯍꯣꯏ ꯍꯣꯏ
ꯑꯉꯥꯡꯒꯤ ꯃꯈꯣꯟꯁꯨ ꯇꯥꯔꯤꯅꯦ ꯇꯨꯝꯗ꯭ꯔꯤꯅꯦ ꯅꯣꯏꯁꯨꯀꯣ
ꯑ ꯑꯉꯥꯡꯈꯣꯏꯁꯦ ꯑꯁ ꯀꯨꯏ ꯀꯨꯏꯅ ꯇꯨꯝꯃꯤꯅꯦꯍꯦ ꯑꯩꯈꯣꯏ ꯇꯨꯝꯗ꯭ꯔꯗꯤ ꯃꯣꯏꯁꯨ ꯇꯨꯝꯗꯕ ꯇꯧꯕꯅꯤꯍꯦ
ꯑ ꯍꯍ ꯑꯥ ꯍꯩꯅꯧꯁꯤꯡꯁꯨ ꯂꯩꯔꯤꯕ꯭ꯔꯣ ꯅꯣꯏꯔꯣꯝꯗ
ꯑꯩ ꯌꯥ ꯍꯩꯅꯧꯁꯦ ꯌꯥꯝ ꯂꯩꯌꯦ ꯑꯗꯨ ꯍꯧꯖꯤꯛꯀꯥꯟꯗꯤ ꯈꯔ ꯈꯔ ꯈꯔ ꯂꯩꯌꯦ
ꯑꯥ ꯅꯣꯏꯒꯤ ꯍꯩꯅꯩꯗꯣ ꯑꯩ ꯑꯃꯨꯛ ꯆꯥꯅꯤꯡꯈ꯭ꯔꯦꯗ
ꯑꯁ ꯑꯩꯁꯨ ꯄꯤꯅꯤꯡꯉꯦ ꯃꯤ ꯆꯥꯅꯤꯡꯉꯥꯏ ꯂꯩꯇꯕꯒꯤꯅꯦ
ꯑꯥ ꯍꯣꯏꯗ ꯃꯤꯅꯤꯁꯇꯔꯁꯤꯡ ꯀꯧꯗ꯭ꯔꯗꯤ ꯄꯤꯕꯁꯨ ꯌꯥꯔꯣꯏꯗ
ꯍꯣꯏ ꯃꯤ ꯂꯥꯛ
ꯂꯥꯞꯄꯅꯤꯅ ꯍꯣꯏ
ꯍꯧꯖꯤꯛꯀꯥꯟꯗꯤ ꯂꯩꯇ꯭ꯔꯤ ꯄꯤꯅꯤꯡꯉꯥꯏꯁꯨ ꯑꯩꯈꯣꯏꯅ ꯆꯥꯊꯣꯛꯈ꯭ꯔꯦ ꯃꯇꯝꯗꯣ ꯃꯥ ꯃꯊꯟꯇ ꯇꯥ ꯇꯥꯔꯒ ꯂꯩꯅꯤ
ꯑꯣ ꯅꯣꯏꯗꯨ ꯍꯥꯟꯅ ꯆꯥꯛ ꯈꯔꯕꯤꯒꯤꯀꯣ ꯑꯩꯈꯣꯏꯔꯣꯝꯗꯗꯤ ꯍꯧꯖꯤꯛꯅ ꯃꯈꯣꯏꯗꯨ
ꯎꯝ
ꯂꯩꯕ ꯈꯣꯏꯗꯣ ꯍꯧꯖꯤꯛ ꯍꯧꯖꯤꯛꯅ ꯄꯨꯔꯛꯑꯒ ꯂꯩꯕꯨꯗꯤ ꯂꯩꯔꯤꯌꯦ ꯏꯪꯕ ꯃꯐꯝꯅꯤꯅ ꯑꯩꯈꯣꯏꯅ ꯊꯦꯡꯅ ꯆꯥꯕ
ꯑꯣ ꯑꯣ ꯑꯩꯈꯣꯏꯗꯤ ꯑꯩ ꯍꯦꯛ ꯂꯥꯛꯄ ꯀꯥꯟꯗ ꯑꯗꯨꯝ ꯆꯥꯕꯅꯦ ꯍꯩꯅꯧꯁꯦ ꯑꯩꯅ ꯌꯥꯝ ꯆꯥꯈ꯭ꯔꯦ ꯑꯗꯨ ꯆꯥꯗ꯭ꯔꯁꯨ ꯌꯥꯗꯕꯀꯣ
ꯍꯣꯏ
ꯑꯗꯨꯝ ꯅꯨꯃꯤꯠ ꯈꯨꯗꯤꯡ ꯑꯩꯈꯣꯏꯅ ꯍꯧꯒꯠꯄ ꯑꯌꯨꯛꯇ ꯍꯦꯛ ꯍꯧꯒꯠꯂꯒ ꯑꯗꯨꯒ ꯃꯄꯥꯟ ꯊꯣꯛꯈ꯭ꯔꯗꯤ ꯍꯩꯅꯧ ꯉꯥꯛꯇ ꯂꯩꯔꯤꯅꯤ ꯑꯩꯈꯣꯏꯒꯤꯁꯦ
ꯑꯥ
ꯍꯩꯅꯧ ꯌꯤ ꯏ ꯍꯩꯅꯧꯀꯣ ꯌꯥꯝ ꯌꯥꯝ ꯇꯥꯔꯒ ꯂꯩꯕꯅꯦ ꯑꯗꯨꯒꯤ ꯍꯣꯏ ꯑꯗꯨꯝ ꯅꯨꯃꯤꯠ ꯈꯨꯗꯤꯡ ꯆꯥꯕ ꯐꯪꯕꯀꯣ
ꯑꯥ ꯑꯥ ꯍꯩꯁꯦ ꯅꯨꯃꯤꯠ ꯈꯨꯗꯤꯡ ꯆꯥꯕ ꯐꯪꯕꯗꯤ ꯌꯥꯝ ꯅꯨꯡꯉꯥꯏꯕꯅꯤꯗ ꯍꯩ ꯆꯥꯗ꯭ꯔꯗꯤ ꯎꯝ ꯅꯨꯡꯉꯥꯏꯇꯦ
ꯍꯣꯏ ꯍꯩꯁꯦ ꯅꯨꯃꯤꯠ ꯈꯨꯗꯤꯡ ꯆꯥꯗꯤ ꯆꯥꯔꯤꯅꯦ
ꯎꯝ
ꯨꯉꯁꯤꯗꯤ ꯆꯥꯗ꯭ꯔꯦ
ꯄꯥꯝꯕꯤ ꯑꯔꯤꯕ ꯑꯣꯏꯔꯗꯤ ꯍꯩꯗꯨ ꯆꯥꯔꯒ ꯃꯔꯨ ꯊꯣꯛꯄꯗꯨ ꯑꯃꯨꯛ ꯊꯥꯎ
ꯑ ꯀꯔꯤ ꯍꯥꯏꯕ꯭ꯔꯥ ꯅꯪꯅ ꯍꯥꯏꯕꯗꯨ
ꯃꯥꯒꯤ ꯃꯔꯨꯗꯣ ꯃꯥꯒꯤ ꯃꯔꯨꯁꯤ ꯆꯥꯊꯣꯛꯄꯁꯤ ꯑ ꯑꯃꯨꯛ ꯑꯃꯨꯛ ꯂꯩꯕꯥꯛꯇ ꯊꯥꯑꯣ ꯍꯥꯏꯕ ꯑꯃꯨꯛ ꯃꯨꯛ ꯄꯥꯝꯕꯤ ꯊꯣꯛꯅꯤꯡꯉꯥꯏ
ꯑ ꯍꯣꯏ ꯍꯣꯏ ꯊꯥꯒꯦ ꯑꯗꯨ ꯏꯆꯦ ꯑꯩꯈꯣꯏꯁꯨ ꯎꯝ
ꯀꯨꯏꯅ ꯄꯥꯟꯈ꯭ꯔꯕ ꯎꯄꯥꯝꯕꯤꯁꯤꯡꯗꯤ ꯍꯣꯔꯦꯟ ꯁꯤꯕꯁꯨ ꯌꯥꯏꯑ ꯍꯥꯏꯕ ꯑꯗꯨ ꯃꯇꯝꯗ ꯑꯃꯨꯛ ꯑꯅꯧꯕ ꯊꯣꯛꯅꯤꯡꯉꯥꯏ ꯃꯔꯨꯁꯤꯡꯗꯣ ꯑ ꯊꯥꯑꯣꯕ ꯈꯔ ꯈꯔꯗꯤ ꯃꯥꯒꯤ ꯃꯐꯝ ꯂꯩꯔꯗꯤ
ꯎꯝ ꯎꯝ
ꯆꯨꯝꯃꯦ ꯆꯨꯝꯃꯦ ꯅꯪꯅ ꯍꯥꯏꯁꯦ
ꯑꯩꯈꯣꯏ ꯍꯣꯔꯦꯟ ꯂꯥꯛꯄꯗ ꯑꯃꯨꯛ ꯆꯥꯕ ꯐꯪꯅꯤꯡꯉꯥꯏ ꯑꯉꯥꯡꯁꯤꯡꯁꯦ ꯍꯣꯔꯦꯟ ꯂꯥꯛꯄꯗ
ꯍꯣꯏ
ꯑꯗ ꯅꯣꯏꯔꯣꯝꯗꯗꯤ ꯁꯥꯁꯨ ꯁꯥꯕꯅꯤꯅ ꯍꯩꯅꯥꯎꯁꯤꯗꯤ ꯈꯔ ꯈꯔ ꯊꯨꯅ ꯊꯨꯅ ꯆꯥꯒꯅꯤꯗ
ꯍꯣꯏ
ꯎꯄꯥꯝꯕꯤ ꯂꯩꯔꯗꯤ ꯎꯝ ꯑꯩꯁꯨ ꯑꯗꯨꯔꯣꯝ ꯆꯠꯄꯗ ꯍꯍꯟꯅ ꯆꯠꯄꯗ ꯌꯥꯝ ꯅꯨꯡꯉꯥꯏꯌꯦ ꯍꯅꯥꯎ ꯂꯩꯕꯒꯤ ꯍꯩꯩꯅꯎꯁꯨ ꯁꯥꯕ ꯐꯪꯕ ꯑꯗꯨ ꯄꯣꯃꯣ ꯒ꯭ꯔꯦꯅꯦꯠꯀꯨꯝꯕꯁꯨ ꯆꯥꯕ ꯐꯪꯕ
ꯎꯝ
ꯎꯝ ꯑꯗꯨ ꯀꯥꯟꯗ ꯌꯥꯝ ꯅꯨꯡꯉꯥꯏꯕꯅꯦ
ꯎꯝ ꯍꯩꯅꯧ ꯆꯥꯔꯒ ꯂꯩꯌꯦ ꯑꯩꯗꯤ ꯍꯧꯖꯤꯛꯁꯨ
ꯑ
ꯍ ꯍ
ꯣꯏ ꯑꯩꯈꯣꯏꯗꯤ ꯂꯐꯣꯏꯗꯤ ꯐꯪꯉꯦ ꯑꯗꯣ ꯍꯩꯅꯧꯗꯤ ꯍꯧꯖꯤꯛ ꯁꯛꯇꯤ ꯄꯥꯟꯗ꯭ꯔꯤꯕꯅꯤꯅ ꯃꯄꯥꯝꯕꯤ ꯈꯔ ꯈꯔꯗꯤ ꯂꯩ
ꯑ ꯍꯥꯏꯥꯏꯅꯦ
ꯎꯝ
ꯑ
ꯑꯗꯨ ꯍꯌꯦꯡꯁꯦ ꯅꯨꯡ ꯆꯨꯒꯗ꯭ꯔꯥ ꯆꯨꯔꯣꯏꯗ꯭ꯔꯥ
ꯍꯌꯦꯡꯁꯦ ꯅꯣꯡꯨ ꯆꯨꯒꯅꯤꯅ ꯇꯃꯦꯡꯂꯣꯡꯗꯗꯤ
ꯑ ꯋꯦꯗꯔ ꯔꯤꯄꯣꯔꯠꯁꯤ ꯑꯩꯈꯣꯏꯁꯨ ꯌꯦꯡꯍꯥꯎꯗ꯭ꯔꯕꯅꯤꯅ
ꯎꯝ ꯑꯩ ꯌꯦꯡꯕꯅꯦ
ꯑꯥ
ꯍꯌꯦꯡꯗꯣ ꯑꯩꯒꯤ ꯑꯗꯨ ꯍꯦꯂꯤꯀꯣꯞꯇꯔꯒꯤ ꯇꯤꯛꯀꯦꯠ ꯂꯩꯕꯗꯣ
ꯑꯥ
ꯍꯌꯦꯡꯅꯦ ꯑꯗꯨ ꯑ ꯃꯣꯏꯅ ꯑꯩꯉꯣꯟꯗ ꯀꯣꯜ ꯇꯧꯔꯛꯑꯒ ꯅꯪꯒꯤ ꯇꯤꯛꯀꯦꯠꯁꯦ ꯍꯌꯦꯡꯒꯤ ꯀꯦꯟꯁꯦꯜ ꯇꯧꯈ꯭ꯔꯦꯀꯣ ꯍꯌꯦꯡ ꯑꯗꯨꯗꯤ ꯑꯩꯒꯤ ꯄꯩꯁꯥ ꯂꯥꯛꯅꯤ ꯑꯩ ꯌꯥꯝ ꯅꯨꯡꯉꯥꯏꯕꯅꯤ
ꯑ ꯑ
ꯎꯝ
ꯍꯣꯏ ꯑꯃꯨꯛ ꯄꯩꯁꯥꯗꯤ ꯍꯟꯒꯅꯤꯀꯣ
ꯎꯝ ꯍꯥꯟꯒꯤꯅꯤ ꯍꯥꯏꯌꯦ
ꯑꯥ ꯑꯥ
ꯑ ꯅꯨꯃꯤꯠ ꯇꯔꯦ ꯃꯒꯗ ꯅꯨꯃꯤꯠ ꯇꯔꯦꯠꯀꯤ ꯃꯅꯨꯡꯗ ꯍꯟꯒꯤꯅꯤ ꯍꯥꯏꯕ
ꯑꯥ ꯑ
ꯀꯦꯟꯁꯦꯜ ꯑꯥꯎꯠ ꯇꯧꯗ꯭ꯔꯗꯤ ꯍꯥꯟꯔꯣꯏ ꯀꯦꯟꯁꯦꯜ ꯑꯥꯎ ꯇꯧꯕꯒꯤ ꯑꯩꯗꯤ ꯌꯥꯝ ꯅꯨꯡꯉꯥꯏꯕꯅꯦ
ꯑꯥ ꯑꯥ ꯎꯝ ꯑꯗꯣ ꯅꯨꯄꯥꯗꯤ ꯀꯩꯗꯧꯉꯥꯏ ꯑꯃꯨꯛ ꯂꯥꯛꯀꯗꯧꯕ꯭ꯔꯥ ꯀꯣ
ꯎꯝ ꯃꯁꯦ ꯑ ꯗꯦꯠ ꯀꯣ ꯇꯔꯃ ꯃꯉ ꯁꯙꯔꯤꯉ ꯑꯣꯒꯁ ꯇꯔꯥ ꯃꯉꯥ ꯁꯙꯔꯤ ꯏꯂꯛꯅꯤ ꯍꯥꯏꯒ
ꯑꯥ ꯑꯥ ꯑꯃꯨꯛ ꯁꯨꯇꯤ ꯂꯥꯎꯒꯅꯤꯅꯦ ꯃꯥꯗꯤ ꯀꯣ
ꯍꯣꯏ
ꯑꯥ ꯑꯥ ꯍꯣꯏ ꯃꯥꯁꯨ ꯃꯥ ꯑꯩꯈꯣꯏꯁꯨ ꯃꯥ ꯂꯥꯛꯇ꯭ꯔꯗꯤ ꯅꯣꯏꯁꯨ ꯅꯨꯡꯉꯥꯏꯔꯣꯏ ꯂꯥꯛꯄꯅ ꯐꯕꯗꯤ ꯐꯌꯦ
ꯎꯝ
ꯎꯝ ꯑꯗꯨ ꯏꯆꯦꯁꯤ ꯇꯃꯦꯡꯂꯣꯡꯗ ꯂꯩꯕ ꯏꯆꯦꯁꯤ ꯑ ꯑ ꯁ꯭ꯀꯨꯜ ꯃꯅꯥꯛꯇ ꯗꯨꯀꯥꯟ ꯇꯥꯎꯕ ꯁꯨ ꯑꯁꯤ ꯃꯥꯕꯨꯁꯨ ꯅꯣꯏ ꯈꯣꯝꯕ ꯐꯥꯡꯕ꯭ꯔꯥ
ꯎꯝ ꯈꯨꯣꯃꯞ ꯐꯉꯦ
ꯑꯥ ꯑꯥ ꯑꯩ ꯍꯧꯖꯤꯛꯀꯥꯟ ꯃꯥꯕꯨ ꯅꯨꯃꯤꯠ ꯑꯃꯈꯛꯇ ꯊꯥꯡꯂꯒ ꯑꯃꯨꯛ ꯐꯣꯟ ꯇꯧꯗ꯭ꯔꯕ
ꯑꯣ ꯃꯥꯁꯦ ꯑꯩ ꯉꯔꯥꯡ ꯐꯣꯟ ꯇꯧꯋꯦ
ꯑꯥ
ꯉꯔꯥꯡ ꯐꯣꯟ ꯇꯧꯔꯒ ꯃꯥꯁꯨ ꯅꯨꯡꯉꯥꯏꯔꯤꯌꯦ ꯑꯗꯨ ꯃꯥꯒꯤ ꯃꯅꯥꯎꯅ ꯅꯨꯄꯥ ꯑꯥ ꯅꯣꯅꯦꯗ ꯀꯨ ꯀꯥꯅꯤꯡꯉꯥꯏ ꯇꯧꯕ ꯅꯨꯄꯥꯗꯣ ꯑꯗꯨꯕꯨ ꯗ꯭ꯔꯣꯞ ꯇꯧꯔꯒ ꯍꯜꯂꯛꯑꯦ ꯑ ꯗꯤ ꯂꯥꯡ ꯃꯃꯥꯒ ꯍꯥꯏꯌꯦꯦ
ꯍꯣꯏ ꯑꯩꯁꯨ ꯇꯥꯏꯌꯦ ꯑꯗꯨ
ꯑꯣ ꯑꯣ
ꯂꯤꯂꯥꯛ ꯃꯃꯥꯅ ꯒꯥꯔꯤ ꯇꯣꯡꯕꯗ ꯅꯨꯡꯉꯥꯏꯇꯕꯒꯤ ꯂꯝꯕꯤꯗ ꯍꯦꯛ ꯍꯦꯛ ꯄꯣꯠꯊꯥꯔꯒ ꯆꯠꯂꯦ ꯍꯌꯦꯡ ꯑꯗꯨꯒꯤ ꯈꯔ ꯊꯦꯡꯅ ꯂꯥꯛꯑꯦꯜꯂꯦ ꯃꯝꯕꯗ ꯂꯥꯛꯑꯦ ꯍꯥꯏꯌꯦꯦ ꯃꯥꯅꯗꯤ ꯂꯥꯛ ꯃꯥ ꯃꯥꯅ ꯍꯥꯏꯕꯅꯦ ꯑꯩꯉꯣꯟꯗ
ꯀꯔꯤꯁꯨ ꯇꯧꯗꯤ ꯇꯧꯗꯦꯀꯣ ꯃꯥꯁꯦ
ꯍꯣꯏ ꯀꯔꯤꯁꯥ ꯁꯇꯥꯗ ꯗꯣꯕꯔ ꯐꯔꯤꯗ ꯅꯨꯡꯉꯥꯏꯇꯕ ꯑꯣ ꯑꯣꯒꯂ ꯍꯌꯦꯡ ꯑꯗꯨ ꯅꯨꯃꯤꯠꯇ
ꯎ
ꯎꯝ ꯑꯗꯨꯒꯤ ꯑꯩꯅ ꯅꯪ ꯍꯤꯗꯥꯛ ꯆꯥꯛ ꯆꯥꯗꯕ꯭ꯔꯥ ꯍꯥꯏꯔꯒ ꯆꯥꯗꯦ ꯍꯌꯦꯡ ꯍꯤꯗꯥꯛ ꯆꯥꯒꯗꯧꯕꯅꯦ ꯑꯩꯅ ꯒꯥꯔꯤꯗ ꯅꯨꯡꯉꯥꯏꯇꯔꯗ꯭ꯔꯤ ꯆꯠꯇ꯭ꯔꯤꯉꯩꯗ ꯅꯪ ꯍꯤꯗꯥꯛ ꯈꯔ ꯆꯥꯍꯧꯔꯗꯤ ꯐꯒꯅꯤ ꯍꯥꯏꯅ ꯑꯩ ꯍꯥꯏꯈ ꯈꯔꯥꯕ ꯅꯦꯝ ꯃꯃꯉꯣꯟꯗ